ꯀꯣꯜ ꯑꯩ ꯐꯣꯟꯗꯣ ꯀꯣꯜ ꯂꯥꯛꯄ
ꯑꯦ ꯌꯥꯏꯗ ꯌꯥꯏꯗ
ꯎꯝ
ꯀꯔꯤ ꯇꯧꯕ꯭ꯔꯣ ꯍꯧꯖꯤꯛꯇꯤ
ꯐꯃꯨꯡꯅ ꯂꯣꯡꯂꯒ ꯍꯤꯞꯂꯒ ꯇꯨꯝꯕ ꯂꯩ ꯂꯩꯁꯥꯕꯤ ꯂꯩꯁꯥꯕꯤ ꯁꯥꯔꯒ ꯐꯣꯟꯅ ꯍꯤꯞꯄ ꯂꯩ ꯑꯩꯈꯣꯏꯒꯤ ꯃꯇꯝꯅ ꯁꯤꯒꯨꯝꯕꯁꯦ ꯊꯣꯛꯂꯛꯇꯦꯕ ꯋꯥꯆꯞꯀꯨꯝꯕꯁꯨ ꯂꯩꯇꯦ ꯑꯩꯈꯣꯏꯗꯤ ꯑꯁ ꯇꯥꯕ꯭ꯔ ꯍꯂꯣ
ꯑ
ꯇꯕ ꯍꯜꯂꯣ ꯑꯣ ꯇꯥꯔꯦ ꯇꯔꯦ
ꯑꯣ ꯏꯕꯥꯅꯤ ꯗꯣ ꯏꯕꯥꯅꯤ ꯏꯗꯤ ꯅꯪꯒꯨꯝ ꯃꯥꯏꯅꯒꯨꯅ ꯊꯥꯟꯕꯤꯅꯤꯡꯉ ꯃꯤꯁꯨ ꯂꯩꯇ
ꯅꯕꯥꯅꯤꯁꯦ ꯗꯥꯎ ꯆꯦꯗ ꯍꯧꯖꯤꯛꯀꯤ ꯑꯣꯏꯔꯦꯗꯤ ꯗꯥꯎ ꯁꯤ ꯑꯗꯨꯕꯨ ꯍꯌꯦꯡ ꯍꯌꯦꯡ ꯑꯗꯨꯝ ꯍꯦꯟꯅ ꯑꯐꯕ ꯐꯪꯒꯅꯤꯗ ꯋꯥꯒꯅꯨ
ꯎꯝ
ꯍꯣꯠ ꯅꯝꯕ ꯍꯣꯠ ꯍꯣ ꯅꯕ ꯀꯂꯣ ꯑꯩꯈꯣꯏ ꯃꯇꯝꯗꯀꯣ ꯋꯥꯔꯤ ꯑꯗꯨꯝ ꯁꯥꯒꯦ
ꯎꯝ ꯁꯥꯑꯣ ꯁꯥꯑꯣ
ꯐꯣꯟꯁꯦ ꯑꯩꯈꯣꯏꯁꯦ ꯀꯩꯅꯣ ꯇꯧꯔꯦꯕ ꯄꯥꯏꯕꯍꯥꯎꯔꯦꯕ ꯀꯣ ꯍꯩꯇꯔꯦꯕꯈꯣꯁꯦ ꯇ꯭ꯔꯪꯕꯣꯛ ꯅꯣꯡꯕꯣꯛ ꯊꯝꯈ꯭ꯔꯦꯗꯅꯀꯣ ꯑꯗꯨꯒꯤ ꯋꯥꯀꯤꯡ ꯆ ꯆꯦꯟꯕ ꯍꯧꯔꯁꯦ ꯍꯥꯏꯈ꯭ꯔꯕꯅꯦꯕ ꯑꯩꯈꯣꯏ ꯄꯥꯔꯇꯤꯁꯦ ꯋꯥꯛꯀꯤꯡ ꯆꯦꯟꯕ ꯍꯧꯔꯁꯦ ꯍꯥꯏꯅ ꯄꯨꯡ ꯑꯃ ꯃꯈꯥꯏꯗꯣ ꯋꯥꯛꯀꯤꯡ ꯆꯦꯟꯈ꯭ꯔꯦ ꯑꯩꯈꯣꯏꯁꯦ ꯄꯨꯡ ꯑꯃ ꯃꯈꯥꯏꯗ ꯋꯥꯀꯤꯡ ꯆꯂꯒ ꯑꯗꯨꯒ ꯑꯁꯤ ꯑꯁꯝ ꯁꯄꯣꯠ ꯂꯣꯝ ꯂꯥꯛꯈ꯭ꯔꯕꯅꯦꯕ ꯑꯗꯨꯒꯤ ꯅꯣꯡꯁꯨꯨꯈ ꯂꯧꯗꯣ ꯈꯔ ꯈꯔ ꯆꯨꯔꯛꯈ꯭ꯔꯦ ꯑꯩꯈꯣꯏ ꯁꯤ ꯉꯟꯃꯟ ꯕꯤꯌꯦ ꯑꯈꯣꯏꯅ ꯑꯈꯣꯏ ꯋꯥꯈꯜꯗ ꯈꯜꯂꯦꯕ ꯀꯔꯤꯒꯤꯔꯥ ꯉꯁꯤ ꯅꯨꯃꯤꯠꯁꯦ ꯅꯣꯡꯉꯥꯟꯕꯁꯨ ꯅꯣꯡ ꯉꯥꯟꯕ ꯍꯧꯔꯕꯅꯤ ꯅꯣꯡ ꯉꯥꯟꯗꯦꯅꯦ ꯉꯁꯤꯁꯦ ꯑꯩꯈꯣꯏ ꯁꯨꯝ ꯈꯟꯈ꯭ꯔꯕꯅꯦꯕ ꯑꯗꯨꯒꯤ ꯂꯥꯁꯇꯗꯤ ꯑꯩꯈꯣꯏ ꯋꯦꯇꯤꯡ ꯁꯦꯠꯇ ꯇꯨꯝꯈ꯭ꯔꯦꯕ ꯈꯪꯕ꯭ꯔꯥ ꯅꯣꯡꯁꯦ ꯇꯨꯝ ꯍꯥꯏꯕꯗꯤ ꯅꯣꯡꯁꯦ ꯆꯨꯕꯅꯤꯅ ꯆꯠꯄ ꯌꯥꯗꯕꯅꯤꯅ ꯋꯥꯏꯇꯤꯡ ꯁꯦꯠꯇ ꯈꯔ ꯉꯥꯔꯒ ꯎꯏꯕꯁꯨ ꯌꯥꯎꯔꯕꯅꯦꯕ ꯇꯨꯝꯅꯤꯡꯈ꯭ꯔꯕꯒꯤ ꯑ ꯑꯃꯛ ꯌꯨꯝ ꯌꯧꯕ ꯀꯥꯟꯗ ꯇꯨꯝꯒꯔ꯭ꯦ ꯇꯨꯝꯃꯗ ꯌꯨꯝꯨꯛ ꯌꯧꯕ ꯃꯝꯂꯤꯕꯅꯦꯕꯀ ꯑꯃꯨꯔꯥ ꯉꯥꯟꯗꯕꯅꯦꯕ ꯋꯤꯟꯇꯔꯁꯨ ꯑꯣꯏꯕꯅꯤꯅꯀꯣ ꯑꯗꯨ ꯇꯧꯔꯦ ꯑꯗꯨ ꯃꯇꯝꯗꯗꯤ ꯎꯝ ꯑꯩꯈꯣꯏ ꯑꯃꯨꯛ ꯇꯨꯝꯃꯨꯔꯦ ꯇꯨꯝꯕ ꯃꯇꯝꯗꯗꯤ ꯄꯨꯡ ꯅꯤꯄꯥꯟꯗ ꯍꯧꯒꯠꯂꯦ ꯑꯗꯨꯒꯤ꫰ꯑꯩꯈꯣꯏꯗ ꯂꯩꯕ ꯑꯍꯜ ꯑꯃ ꯂꯩꯌꯦꯕ ꯑꯗꯨꯅ ꯍꯌꯦꯡ ꯗꯤ ꯅꯣ ꯋꯥꯀꯤꯡ ꯋꯥꯛꯀꯤꯡ ꯆꯦꯟꯕ ꯌꯥꯔꯔꯣꯏꯍꯦ
ꯋꯥꯋꯥꯛꯀꯤꯡ ꯆꯦꯟꯕ ꯍꯦꯛ ꯍꯧꯒꯠꯄ ꯉꯝꯗ꯭ꯔꯕ
ꯑꯣ ꯅꯣꯛꯅꯤꯡꯕ ꯑꯩꯁꯤꯅ ꯋꯥꯛꯀꯤꯡ ꯆꯦꯟꯕꯁꯦ ꯌꯥꯝ ꯇꯟꯕ ꯃꯤꯅꯦꯕ ꯑꯗꯒꯤ ꯃꯣꯏꯅ ꯁꯤ ꯍꯧꯗꯣꯛ ꯎꯝ ꯃꯣꯏꯅ ꯍꯧꯗꯣꯛꯑꯦꯕ ꯋꯥꯛꯀꯤꯡ ꯆꯦꯜꯂꯁꯦ ꯍꯥꯏꯅꯤ ꯑꯩꯅ ꯑꯁ ꯑꯩ ꯃꯡꯗꯣ ꯉꯁꯤ ꯌꯥꯝ ꯅꯨꯡꯉꯥꯏ ꯃꯤ ꯁꯤꯕꯨ ꯑꯣꯏꯣꯏ ꯇꯔ ꯀꯦꯅꯒꯣ ꯑꯗꯨꯝ ꯄꯣꯁꯄꯣꯟ ꯇꯧꯕ ꯄꯣꯁꯄꯣꯟ ꯇꯧꯕ ꯄꯄꯣꯟ ꯄꯣꯁꯄꯣꯟ ꯉꯥꯛ ꯇꯧꯕ ꯑꯗꯨꯒꯤ ꯑꯗꯨ ꯅꯨꯃꯤꯠ ꯈꯛꯇ ꯆꯦꯟꯕꯅꯦꯕ ꯑꯗꯨ ꯅꯨꯃꯤꯠ ꯆꯦꯟꯕꯁꯨ ꯄꯣꯁꯠꯄꯣꯟ ꯉꯛ ꯇꯧꯕ ꯑꯗꯨꯒꯤ ꯑꯗꯨ ꯅꯨꯃꯤꯠ ꯈꯛꯇ ꯆꯦꯟꯕꯅꯦꯕ ꯑꯗꯨ ꯅꯨꯃꯤꯠ ꯆꯦꯜꯂꯁꯨ ꯀꯗꯥꯏꯗꯒꯤ ꯄꯨꯡ ꯑꯃ ꯃꯈꯥꯏꯗ ꯆꯦꯜꯂꯒ ꯍꯜꯂꯛꯄꯗ ꯑꯃꯨꯛ ꯇꯨꯝꯃꯤꯒꯤ ꯄꯨꯡ ꯅꯤꯄꯥꯟ ꯍꯧꯒꯠ ꯋꯥꯛꯀꯤꯡ ꯊꯤꯡꯈ꯭ꯔꯦ ꯑꯗꯨꯗꯒꯤꯗꯤ ꯂꯧꯣꯛꯅꯤꯡꯕꯅꯦ
ꯁꯤ ꯋꯥꯀꯤꯡ ꯆꯦꯟꯕ ꯌꯥꯝ ꯇꯟ ꯑꯦ ꯈꯪꯗꯦ ꯀꯔꯤꯒꯤꯔꯥ
ꯇꯟꯕꯤꯅꯦꯕꯩꯁꯅ ꯍꯧꯒꯜꯂꯒꯠ ꯥꯊꯥꯎꯕ ꯍꯧꯒꯠꯂꯗꯤ ꯆꯠ ꯆꯠꯅꯉꯥꯏꯗꯤ ꯇꯥꯟꯗꯦꯕ ꯑꯗꯨ ꯍꯧꯒꯠꯅꯉꯥꯏꯁꯤꯅꯦꯕ ꯇꯟꯕꯗꯣ ꯉꯟꯇꯥ ꯍꯧꯒꯠꯄꯗꯨ ꯇꯜꯂꯦꯕ ꯇꯨꯝꯁꯤꯠ ꯐꯥꯗꯅ ꯂꯩꯕꯗꯣ
ꯎ ꯑꯩꯁꯨ ꯇꯟꯂꯦ ꯋꯥꯛꯀꯤꯡ ꯆꯦꯟ ꯍꯦ ꯅ ꯏꯟ ꯇꯟꯕꯂꯥꯏꯇ
ꯎ ꯅꯨꯡꯉꯥꯏꯅꯤ ꯅꯨꯡꯉꯥꯏꯕꯅꯦꯕ ꯐ꯭ꯔꯦꯁ ꯑꯣꯏꯕꯅꯦꯕ ꯑꯩꯈꯣꯏꯅ ꯑꯩꯈꯣꯏꯅ ꯁꯨꯝ ꯇꯧꯒꯗꯕꯅꯤꯅ ꯇꯟꯕ ꯍꯥꯏꯇꯥꯔꯦ
ꯍꯥꯏꯗꯤ ꯋꯥꯛꯀꯤꯡꯒꯨꯝꯕ ꯆꯦꯜꯂꯒ ꯃꯁꯥ ꯐꯥꯅꯤꯡꯉꯥꯏ ꯇꯧꯏ ꯑꯩꯈꯣꯏꯅ ꯍꯌꯥꯎ ꯊꯦꯡ ꯊꯦꯡꯅ
ꯎꯝ
ꯌꯥ ꯊꯦ ꯅꯊꯦ ꯌꯥꯍ ꯀ ꯅꯤ ꯑ ꯑꯌꯨꯛꯄꯨꯗꯤ ꯍꯧꯖꯤꯛꯀꯥꯟ ꯀ꯭ꯂꯥꯁ ꯏꯕꯥꯟꯅꯤꯁꯦ ꯍꯦꯟꯅꯗꯤ ꯑꯗꯨꯝ ꯆꯠꯈ꯭ꯔꯕꯅꯦ ꯍꯥꯏꯕ ꯌ ꯑꯗꯨꯝ ꯑꯌꯨꯛꯄꯨꯗꯤ ꯍꯣꯏ ꯍꯧꯖꯤꯛꯀꯥꯟꯗꯤ ꯁꯥꯈ꯭ꯔꯕꯅꯤꯅ ꯀ ꯕꯨꯗꯤ ꯆꯠꯂꯦꯕ ꯑꯗꯨꯁꯨ ꯍꯟꯕ ꯀꯥꯟꯗꯤ ꯑꯗꯨꯝ ꯍꯜꯂꯦꯕ ꯀꯣ ꯌꯥꯝ ꯆꯥꯁꯤꯕꯥꯅꯤꯕꯦꯇꯤ ꯌꯥꯝ ꯀꯥꯕ ꯉꯝꯗ꯭ꯔꯕꯅꯦ ꯆꯠ ꯃꯥꯟꯅꯕꯒꯤ ꯏꯕꯥꯅꯤꯗꯤ ꯌꯥꯝ ꯆꯠꯄꯅꯦ ꯏꯕꯥꯅꯤꯗꯤ ꯎꯝ ꯀꯣ ꯀꯩꯊꯦꯜ ꯐꯥꯎꯅꯤꯅꯦ ꯁꯤꯔꯤꯗꯒꯤ
ꯑꯍꯣ
ꯑ ꯀꯩꯅꯣ ꯐꯥꯎꯕ ꯑꯗꯨꯝ ꯈꯣꯡꯅ ꯍꯟꯕ ꯍꯥꯟꯅꯗꯤ ꯆꯠꯄꯁꯨ ꯆꯠꯂꯝꯃꯦ ꯍꯧꯖꯤꯛꯀꯥꯟꯗꯤ ꯌꯥꯝ ꯁꯥꯈ꯭ꯔꯕꯅꯤꯅ ꯉꯝꯗ꯭ꯔꯕꯅꯦꯕ ꯑꯗꯨꯗꯣ
ꯑꯣ ꯄꯨꯡ ꯀꯌꯥꯒꯨꯝꯕꯗ
ꯑꯌꯨꯛꯀꯤꯗꯣ ꯁꯚꯦꯟ ꯊꯥꯔꯇꯤꯗꯒꯤ ꯑꯩꯠ ꯊꯥꯔꯇꯤ ꯐꯥꯎ ꯂꯧꯋꯦ ꯑꯩꯈꯣꯏꯒꯤ
ꯑꯣ ꯑꯌꯨꯛꯇꯀꯣ
ꯎꯝ
ꯎꯝ ꯑꯗꯨ ꯑꯗꯨ ꯍꯜꯂꯛꯄ ꯃꯇꯝꯗ ꯃꯥꯅꯤ ꯀ꯭ꯔꯤꯁꯨ ꯇꯧꯗ꯭ꯔꯦ
ꯎꯝ ꯑꯗꯨ ꯍꯣꯏ ꯇꯧꯗꯦ ꯑꯗꯨꯝ ꯭ꯔꯣ ꯁꯦꯠ ꯈꯔ ꯇꯧꯋꯦ ꯑꯩꯕꯨꯗꯤ ꯀꯔꯤ ꯀꯔꯥ ꯑꯗꯨꯝ ꯈꯔ ꯁꯦꯝꯃꯦ
ꯑꯥ
ꯑꯦ ꯍꯌꯦꯡꯋꯥꯏ ꯐꯣꯇꯣꯒꯨꯝꯕ ꯊꯥꯔꯛꯀꯦ ꯅꯪꯁꯨ ꯈꯔ
ꯎꯝ
ꯌꯣꯟꯕ ꯃꯇꯦꯡ ꯄꯥꯡꯠꯂꯛꯑꯣ ꯆꯗꯦ ꯑꯩꯁꯦ ꯀꯒ꯭ꯔꯣꯁꯦꯠꯀꯨꯝꯕ ꯇꯧꯋꯦꯕ ꯍꯌꯦꯡꯋꯥꯏ ꯂꯩꯒꯨꯝꯕ ꯁꯦꯝꯃꯦꯕ ꯐꯣꯇꯣ ꯀꯥꯞꯔꯒ ꯊꯥꯒꯦ ꯅꯪ ꯁꯨ ꯌꯣꯟꯕ ꯃꯇꯦꯡ ꯄꯥꯡꯉꯨꯕ
ꯂꯕꯤꯔꯒꯦꯔ ꯍ ꯍꯣꯏꯁꯤꯅ ꯄꯔꯦꯅ ꯈꯣꯡꯕꯅ ꯃꯔꯣꯜ ꯑꯃ ꯈꯣꯡ ꯃꯔꯣꯜ ꯑꯃ ꯀꯞ ꯃꯔꯣꯜ ꯑꯃ ꯆꯤꯛꯅ ꯅꯨꯡꯉꯥꯏꯕꯅꯤ ꯍꯣꯏ ꯄꯨꯖꯤꯁꯨ
꯭ꯔꯣꯡ ꯑꯣꯣꯅꯃꯁ ꯑ
ꯍ ꯁ ꯍꯔꯒ ꯂꯩꯗꯦ ꯃꯅ ꯄ ꯑ
ꯅꯣꯏ ꯍꯨꯏꯔꯣ
ꯑ
ꯑꯁ ꯍ ꯍ ꯍ
ꯍꯩꯒꯨꯝꯕ ꯆꯥꯗ꯭ꯔꯣ ꯅꯕꯟꯅꯤ
ꯑꯣ ꯍꯩꯔꯣ ꯂꯩꯕ ꯀꯥꯟ ꯆꯥꯏꯦ ꯂꯩꯇ꯭ꯔꯗꯤ ꯆꯥꯗꯤ
ꯎꯝ ꯌꯥꯝ ꯄꯥꯝ ꯑꯗꯨꯝ ꯄꯥꯝꯕ ꯃꯤ ꯂꯩ ꯑꯗꯨꯅꯀꯣ
ꯎꯝ ꯍꯣꯏ ꯂꯩꯔꯗꯤ ꯆꯥꯏ ꯂꯩꯗꯤ ꯕꯤꯍꯔ
ꯇꯥꯕꯥ ꯉꯝꯗꯔꯦ ꯅꯣꯏ ꯅꯣꯏ ꯂꯩꯐꯝꯗ ꯍꯤꯡꯒꯣꯜꯒꯨꯝꯕ ꯇꯧꯅꯉꯥꯏ ꯖꯒꯥ ꯂꯩꯕ꯭ꯔꯣ
ꯏꯕꯥꯅꯤ ꯑꯩꯈꯣꯏ ꯍꯤꯡꯒꯣꯟꯜꯗ꯭ꯔꯣ ꯍꯣꯏ ꯇꯧꯅꯤꯡꯉꯥꯏ ꯂꯩꯕꯨꯗꯤꯗꯤ ꯑ ꯇꯧꯗꯤ ꯇꯧꯋꯦꯕꯀꯣ
ꯁꯧꯒꯔꯤꯒꯨꯝꯕ ꯊꯥꯗ꯭ꯔꯣ
ꯊꯧꯕꯔꯤ ꯅꯍꯥꯟ ꯑꯁꯤꯗ ꯑꯩꯈꯣꯏ ꯑꯟꯇꯤ ꯑꯃ ꯂꯩꯔꯝꯃꯦꯕꯀꯣ ꯃꯥꯅ ꯊꯌꯦꯕ ꯃꯥ ꯊꯥꯏꯌꯦꯕ ꯀ ꯑꯗꯨꯀꯥꯟꯗ ꯑꯗꯨꯀꯥꯟꯗ ꯑꯃ ꯃꯥꯥꯅ ꯊꯥꯔꯝꯕꯅꯦꯕ ꯀꯣ ꯁꯧꯒꯔꯤꯗ ꯁꯧꯒꯔꯤ ꯆꯧꯒ꯭ꯔꯤꯗꯣ ꯊꯥꯔꯝꯃꯒ ꯍꯧꯖꯤꯛꯁꯤ ꯆꯥꯎꯔꯛꯈ꯭ꯔꯦ
ꯎꯝ ꯍꯣꯏ ꯁꯧꯒ꯭ꯔꯤꯒꯨꯝꯕ ꯊꯥꯎ ꯁꯧꯒ꯭ꯔꯤꯗꯣ ꯌꯥꯝ ꯍꯥꯎꯕꯅꯦ ꯑꯩꯗꯤ ꯁꯧꯒꯤꯔꯤꯗꯣ ꯄꯥꯝꯃꯦ ꯆꯥꯅꯤꯡꯉꯦ ꯑꯗꯨꯣ ꯉꯁꯤꯁꯨ ꯁꯧꯒ꯭ꯔꯤ ꯆꯥꯏ ꯌꯥꯝ ꯍꯥꯎꯋꯦ ꯍꯥꯏꯕꯗꯤ ꯕꯖꯥꯔ ꯊꯣꯛꯄ ꯃꯇꯝ ꯅꯪ ꯑꯗꯨꯗꯁꯨ ꯑꯗꯨꯝ ꯌꯨꯝꯗꯁꯨ ꯑꯗꯨꯝ ꯁꯦꯐꯁꯨ ꯑꯣꯏꯌꯦꯗꯅꯀꯣ ꯁꯦꯐꯁꯨ ꯑꯣꯏꯔꯒ ꯑꯗꯨꯝ ꯈꯔꯥ ꯇꯥꯎꯕꯤꯌꯥ
ꯑꯦ ꯁꯧꯒꯗꯤ ꯑꯗꯨꯒ ꯭ꯔꯤꯟꯖꯜꯒꯨꯝꯕꯗꯤ ꯑꯗꯨ ꯊꯥꯔꯝꯃꯦꯕꯀꯣ ꯑꯗꯨꯒ ꯁꯧꯒ꯭ꯔꯤꯗꯤ ꯄꯥꯛ ꯂꯩꯇꯦ ꯑꯗꯨꯑꯣꯏꯁꯨ ꯑꯩꯈꯣꯏ ꯆꯥꯕ ꯍꯣꯏ ꯃꯣꯏꯗꯣ ꯍꯧꯖꯤꯛꯄꯨꯗꯤ ꯂꯩꯇ꯭ꯦꯕ
ꯎꯝ ꯅꯥꯟ ꯑꯗꯨ ꯅꯣꯏ ꯃꯅꯥꯛꯇ ꯑꯩꯈꯣꯏ ꯈꯨꯟꯒꯤ ꯃꯤꯁꯨ ꯂꯩꯕꯅꯤꯅꯦ
ꯑꯣꯏꯣꯏ ꯍꯣꯏ ꯃꯅꯤꯡꯗ ꯑꯩꯈꯣꯏ ꯑꯩꯈꯣꯏ ꯃꯤ ꯌꯥꯝ ꯂꯩꯌꯦꯅꯦ
ꯎ ꯂꯩ ꯑꯩꯈꯣꯏ ꯏꯆꯦ ꯑꯃꯁꯨ ꯂꯩ ꯑꯗꯨꯅꯦ
ꯍꯣꯏ ꯑꯩꯅꯗꯤ ꯄꯥꯈꯪꯗꯕꯒꯤꯅꯦ
ꯎꯝ
ꯑ ꯑꯩꯈꯣꯏ ꯑꯩꯅ ꯈꯥꯡꯕꯄꯥꯛ ꯂꯩꯇꯕꯒꯤꯅꯤ ꯃꯤꯕꯨꯗꯤ ꯂꯩꯌꯦꯕꯕꯥ ꯑꯩꯈꯣꯏ ꯃꯅꯤꯡꯂꯣꯝꯗꯀꯣ
ꯏ ꯏꯄꯥꯒꯤ ꯏꯄꯥꯒꯤ ꯃꯤꯌꯥꯝ ꯑꯃꯒꯤꯒꯤ ꯃꯆꯥꯅꯨꯄꯤꯗꯣ ꯑꯗꯨꯗ ꯅꯣꯏ ꯃꯅꯥꯛꯇ ꯂꯩꯕꯅꯦ ꯃꯥꯁꯨ ꯅꯍꯥꯟ ꯅꯍꯥꯟꯁꯦ ꯑꯗꯨꯝ ꯀꯩꯅꯣꯒ ꯃꯣꯏꯒ ꯀꯩꯅꯣ ꯇꯧꯃꯤꯟꯅꯩꯌꯦ ꯃꯣꯃꯣ ꯁꯦꯝꯃꯤꯟꯅꯩꯌꯦ ꯐꯥꯗꯔꯁ ꯗꯦ ꯅꯨꯃꯤꯠꯇ
ꯠꯇꯣꯏ ꯀꯦ ꯛꯇꯥ ꯍꯂꯃꯤ ꯇꯣ ꯑꯩꯅ ꯈꯪꯕ ꯃꯤ ꯌꯥꯝ ꯂꯩꯇꯕ ꯑꯩꯅ ꯈꯪꯕ ꯃꯤ ꯑꯣꯏ ꯑꯗꯨꯕꯒꯤꯅꯦ
ꯎꯝ ꯎꯝ ꯑꯗꯨꯕꯨ ꯑꯩꯅꯁꯨ ꯊꯦꯝꯃꯤ ꯈꯔ ꯂꯩꯈ꯭ꯔꯕꯅꯦꯕ ꯅꯣꯏ ꯃꯅꯥꯛꯇ
ꯑꯦ ꯃꯤ ꯂꯩꯌꯦ ꯌꯥꯝꯅ ꯀꯅꯥ ꯀꯅꯥꯅ ꯈꯪꯗꯕꯅꯤꯅꯦ ꯑꯩ ꯄꯨꯅ
ꯑꯗꯨ ꯅꯣꯏ ꯍꯧꯖꯤꯛ ꯅꯣꯏ ꯁꯅ ꯑꯩꯈꯣꯏ ꯌꯨꯝꯗ ꯂꯩꯌꯦꯕꯗꯣ ꯑꯩꯈꯣꯏ ꯈꯛꯇꯗꯃꯤ ꯑꯇꯣꯞꯄ ꯂꯩꯇꯦ
ꯍꯣꯏ ꯃꯤ ꯇ ꯂꯩꯔꯝꯕꯅꯦ ꯍꯧꯖꯤꯛꯄꯨꯗꯤ ꯀꯩꯅꯣ ꯂꯩꯇꯕ ꯍꯧꯖꯤꯛ ꯍꯧꯖꯤꯛꯀꯤ ꯑꯣꯏꯅꯗꯤ ꯃꯤ ꯇꯣ ꯂꯩꯥꯏ ꯇ꯭ꯔꯤꯕ ꯂꯩꯒꯦꯅꯗꯤ ꯍꯥꯏꯕꯅꯦ ꯅꯍꯥꯟꯗꯣ ꯑꯗꯨ ꯂꯥꯛꯇꯔꯤ ꯃꯣꯏꯁꯨ
ꯑꯣ ꯃꯣꯏ ꯀꯥ ꯌꯥꯝ꯭ꯔꯣ
ꯀꯥ ꯁꯤ ꯄꯥ ꯁꯤꯛꯁ ꯂꯩꯌꯦꯕ
ꯑꯣ ꯄꯩ ꯄꯦꯏ ꯑꯣ ꯌꯥꯝ ꯍꯔꯥꯎꯋꯦꯀꯣ ꯒꯨꯗ ꯅꯥꯏꯠ
ꯀꯟꯒꯟ ꯍꯥꯏ